ꯑꯃ
ꯑꯣ ꯇꯥꯔꯦ ꯇꯥꯔꯦ ꯇꯥꯔꯦ
ꯅꯣ
ꯇꯥꯕꯔꯣ
ꯍꯜꯂꯣ ꯍꯜꯂꯣ
ꯇꯥꯗ꯭ꯔꯦꯕ ꯇꯥꯗꯦꯕ ꯑꯩ ꯃꯐꯝꯁꯦ ꯈꯔ ꯁꯟ ꯑꯗꯣ
ꯇꯥꯔꯔꯕꯣ ꯇꯥꯔꯔꯕꯣ
ꯇꯥꯔꯦ ꯇꯥꯔꯔꯤ ꯂ ꯀꯊꯂꯣ ꯀꯊꯂꯣ ꯎꯝ
ꯑꯗꯨ
ꯑꯩ ꯀꯩꯅꯣ ꯇꯧꯒꯦ ꯇꯧꯔꯝꯕꯅꯦ ꯕꯣꯜ ꯁꯥꯟꯅꯕ ꯆꯠꯀꯦꯅ
ꯎꯝ ꯀꯥꯖꯝꯗ
ꯑꯦ ꯍꯣꯔꯦꯟ ꯀꯩꯅꯣ ꯂꯩꯌꯦ ꯅꯪ ꯕꯣꯜ ꯌꯦꯡꯗ꯭ꯔꯣ ꯐꯤꯐꯥ ꯑꯩ ꯐꯤꯐꯥꯒꯤ ꯏꯁꯄꯦꯟꯒꯤ ꯊꯣꯛ ꯊꯣꯛꯄꯗꯨꯗ ꯌꯥꯎꯔꯦ
ꯑꯣꯣꯕ꯭ꯔ ꯑꯣ ꯐꯁꯄꯤꯒ ꯃꯇ ꯍꯗꯅꯤꯒ
ꯑꯥ ꯂꯩꯌꯦ
ꯑꯣ ꯀꯥꯗ
ꯄꯨꯡ ꯕꯥꯔꯣ ꯃꯈꯥꯏꯗ
ꯑꯣ ꯃꯈ ꯐꯥꯏꯗ
ꯎꯝ ꯑꯗꯨꯒꯤ ꯉꯁꯥꯏꯒꯤ ꯑꯩꯁꯦ ꯇꯨꯝꯃꯨꯕ ꯍꯥꯏꯗꯤ
ꯁꯥꯟꯅꯕ ꯉꯝꯗꯣꯔꯤ ꯖꯥꯠꯂꯥ ꯍꯛꯆꯥꯡꯗꯣ ꯈꯔ ꯑꯗꯨ ꯁꯥꯖꯟ ꯔꯅ ꯄꯕ
ꯑꯩ ꯉꯁꯥꯏꯈꯩ ꯇꯨꯝꯃꯤꯅꯦ ꯏꯁꯥꯁꯦ ꯆꯥꯥꯁꯜꯂꯒ ꯊꯛ ꯍꯥꯏꯗꯤ ꯏꯁꯥꯥꯁꯦ ꯏꯅꯔꯖꯤ ꯀꯩꯅꯣꯗꯣꯏꯅꯦꯕ ꯒꯦꯟ ꯇꯧꯅꯕꯀꯣ ꯑꯩ ꯍꯣꯔꯦꯟ ꯃꯣꯏꯒꯤ ꯄꯣꯔꯇꯨꯒꯜꯒꯤ ꯔꯣꯅꯥꯜꯗꯣꯗꯣ
ꯑ
ꯑꯗꯨꯒ ꯄꯥꯗꯣꯏꯅꯦꯕ ꯑꯣꯄꯣꯅꯦꯟ ꯑꯣꯏꯅꯗꯣꯏꯅꯤꯅ ꯑꯩꯁꯦ ꯈꯔ ꯀꯩꯅꯣ ꯇꯧꯗ ꯌꯥꯗꯦ ꯍꯧꯖꯤꯛ ꯄꯨꯗꯤ ꯁꯥꯥꯁꯦ ꯐ꯭ꯔꯦꯁ ꯑꯣꯏꯔꯦ ꯑꯗꯣ ꯍꯣꯔꯦꯟꯒꯤ ꯔꯦꯗꯤ
ꯌꯥꯅꯤ ꯑꯗꯨꯗꯤ ꯌꯥꯝꯕꯅꯤꯗ ꯅꯨꯃꯤꯠ ꯃꯉꯥ ꯇꯔꯥꯗꯪ ꯑꯗꯨ ꯋꯥꯔꯤ ꯁ ꯕ ꯌꯥꯕꯅꯤꯅꯀꯣ ꯑ ꯍꯧꯖꯤꯛ ꯀꯔꯤ ꯂꯝꯗꯅ ꯂꯩꯔꯤꯁꯦ ꯑ ꯋꯥꯔꯜ ꯀꯞꯀꯤ ꯀꯩꯅꯣ ꯇꯧꯕꯅꯤꯅ ꯁꯅꯕꯟꯗ ꯃꯅꯤꯄꯨꯔꯗ ꯂꯩ ꯑꯣ ꯑꯁꯇ꯭ꯔꯦꯂꯤꯌꯥ ꯇ ꯍꯕ ꯋꯥ ꯀ ꯆꯦ ꯎ
ꯑꯩꯈꯣꯔꯣꯏ ꯑꯃꯨꯛ ꯐꯥꯔꯁ ꯂꯥꯎꯅ ꯄꯥꯏꯗꯨꯕ ꯑꯩꯈꯣꯏꯒꯤ ꯕ꯭ꯂꯨꯒꯤ ꯒꯥꯔꯤꯗꯣ ꯕ꯭ꯂꯨꯒꯤ ꯕꯁ ꯃꯂꯤꯗꯥꯏꯅꯦ ꯀꯩꯅꯣ ꯑꯗꯨꯗ ꯆꯠꯇꯣꯏꯅꯦꯕ
ꯋꯥꯔꯀꯔ ꯗꯔꯒꯤ ꯆꯈꯤꯕ
ꯑꯩꯗꯤ ꯂꯝꯒ ꯈꯪꯗꯦ ꯃꯣꯏꯅ ꯄꯨ ꯄꯨ ꯃꯐꯝꯗ ꯆꯠꯂꯦ ꯑꯗꯨꯝ ꯄꯥꯏꯔ ꯄꯥꯏꯔꯒ ꯇꯣꯡꯉꯒꯗ꯭ꯔꯗ ꯑꯩꯒꯤ ꯕꯨ ꯁꯥꯟꯅꯕ ꯒꯣꯜ ꯆꯟꯕ ꯍꯥꯏꯕꯁꯤꯅ ꯑꯩꯒꯤ ꯂꯥꯏꯅꯤꯡꯅꯦꯕ
ꯍꯪꯕꯣꯏ ꯃꯊꯣꯡ ꯇꯥꯗꯦꯪ ꯀꯣꯟꯂꯨꯔꯦ ꯅꯠꯇ꯭ꯔꯥ
ꯃꯥ ꯅꯪꯅꯦ ꯑꯩꯅ ꯍꯥꯏꯕꯕꯁꯤꯦ ꯇꯥꯕ꯭ꯔꯅ ꯅꯪꯅ ꯉꯥꯡꯕꯗꯨꯗꯤ ꯌꯥꯝ ꯁꯦꯡꯅ ꯇꯥꯗꯤ
ꯑ
ꯈꯪꯗꯅꯦ ꯇꯥꯕꯨꯗꯤ ꯇꯥꯔ ꯃꯌꯦꯛ ꯁꯦꯡꯅ ꯂꯧꯁꯤꯟꯐꯝ ꯈꯪꯗꯕꯗꯨ ꯑꯣꯏ
ꯑ
ꯅꯪꯁꯨ ꯑꯗꯝ ꯃꯅꯤꯄꯨꯔꯗ ꯁꯨꯝ ꯂꯩꯔꯗꯤ ꯌꯥꯔꯣꯏꯌꯦ ꯁ꯭ꯋꯥꯏꯗ ꯑꯁꯇ꯭ꯔꯦꯂꯤꯌꯥꯗ ꯏꯪꯂꯦꯟꯗ ꯂꯥꯛꯑꯣ ꯅꯤꯠ ꯅꯨꯡꯉꯥꯏꯅꯕ
ꯑ
ꯎꯝ ꯅꯪ ꯃꯐꯝꯗꯣ ꯆꯦꯟꯖ ꯇꯧꯒꯦ ꯇꯧꯊꯣꯛꯑꯣ
ꯑ ꯁꯅꯥꯕ ꯀꯔ ꯑꯗꯨꯝ ꯀꯛꯇꯕ ꯃꯅꯤꯄꯨꯔꯗ ꯀꯃꯥꯏꯅ ꯇꯧꯗꯣꯏꯅꯣ
ꯑꯣ ꯅꯨꯡꯉꯥꯏꯏ ꯑꯩ ꯏꯁꯄꯦꯟꯒ ꯀꯩꯅꯣ ꯄꯣꯔꯇꯨꯒꯜꯒ ꯂꯝꯕꯥ ꯑꯣꯏꯔ ꯁꯥꯟꯅꯔꯅꯤ ꯑꯩꯈꯣꯏꯅ ꯀꯥꯔꯅꯤ ꯀꯥꯔꯕ ꯃꯇꯨꯡꯗ ꯑꯩ ꯐꯥꯏꯅꯦꯜꯒ ꯆꯪꯈꯤꯅꯤꯕꯀꯣ ꯑꯗꯨ ꯁꯥꯟꯅ ꯂꯣꯏꯔꯒ ꯑꯗ ꯁꯦꯂꯦꯕ꯭ꯔꯦꯁꯟ ꯈꯔ ꯇꯧꯔꯒ ꯑꯩ ꯃꯅꯤꯄꯨꯔꯗ ꯑꯗꯨꯝ ꯂꯥꯛꯑꯅꯤ
ꯁꯤ ꯄꯥꯎꯠꯇꯔꯣ ꯍꯔꯣ ꯑ ꯑꯗꯨ ꯋꯥꯔ ꯑꯗꯨꯒ ꯅꯪꯗꯨꯂꯣ ꯃꯅꯤꯄꯨꯔꯗ ꯅ ꯏ ꯀꯩꯅꯣ ꯆ ꯊꯄ ꯁꯤ ꯃꯖꯣꯇꯦ ꯁꯦ ꯊꯅ
ꯎ ꯍꯩꯅꯩꯌꯦ ꯑꯗꯨꯒꯤꯗꯤ ꯀꯩꯁꯨ ꯊꯣꯏꯗꯣꯛꯄ ꯀꯩꯅꯣ ꯇꯧꯗ ꯗꯤꯌꯦ ꯑꯗꯣ ꯅꯣꯏ ꯀꯩꯅꯣ ꯇꯧꯗ꯭ꯔꯣ ꯕꯦꯦꯛ ꯇꯧꯗ꯭ꯔꯣ ꯄꯩꯁꯥꯒ ꯊꯅꯗ꯭ꯔꯣ ꯍꯟꯗꯛ ꯕꯣꯜꯁꯦ ꯑꯣ ꯈꯔ ꯌꯥꯝ ꯊꯥꯖꯜꯂꯣ ꯑꯩꯅ ꯍꯣꯔꯦꯟ ꯑꯍꯨꯝꯗꯤ ꯏꯆꯟꯗ ꯆꯜꯂꯅꯤꯌꯦ ꯁꯣꯏꯗ꯭ꯔꯦ
ꯍ ꯐꯗꯒ ꯂꯗꯅꯤꯀꯣ
ꯊꯣꯝꯃꯦ ꯑꯗꯨꯝ ꯄꯥꯜ ꯃꯤꯠ ꯎꯁꯤꯜꯂ ꯊꯣꯝꯃꯦ ꯑꯗꯨꯝ ꯏꯜꯍꯧꯗ ꯂꯧꯔꯦ ꯈꯔ ꯌꯥꯝ ꯊꯥꯖꯤꯜꯂꯣ ꯄꯩꯁꯥꯗꯣ
ꯃ ꯇ ꯐꯣꯟ ꯂꯒꯦ ꯍꯥꯅ ꯅꯦꯅꯦ ꯊ ꯐꯥꯟꯅꯥ ꯦꯅꯥꯔꯦ ꯍꯥꯄꯉ
ꯅꯪ ꯉꯥꯡꯗꯣ ꯑꯩ ꯁꯦꯡꯅ ꯇꯥꯗ꯭ꯔꯦꯕꯣ ꯃꯌꯦꯛ ꯌꯥꯝ ꯁꯦꯡꯗꯦꯕꯣ
ꯁꯤꯌꯥ
ꯍꯥꯥ
ꯑ ꯑꯃ
ꯍꯥꯏꯔꯣꯅꯦ
ꯒ
ꯑꯩ ꯃꯅꯤꯡ ꯂꯩꯀꯥꯏꯗ ꯂꯩꯌꯦ ꯑꯁꯇ꯭ꯔꯦꯂꯤꯌꯥꯒꯤ
ꯎ ꯁꯤ ꯋꯥ ꯍꯥꯏꯗ
ꯎꯝ
ꯂꯩ ꯑꯗꯤ ꯑ
ꯎꯝ
ꯇꯣꯕ꯭ꯔꯃꯥ
ꯇ
ꯍꯥꯞꯄꯁꯦ ꯆꯥꯟꯅꯗꯕ꯭ꯔꯥ
ꯆꯥꯟꯅꯗꯌꯦ ꯑꯗꯨ ꯐꯪꯗꯦꯌꯦ ꯑꯩꯈꯣꯏꯗꯗꯤ
ꯑꯣ
ꯅꯥ ꯆꯥꯏꯅꯥꯗꯒꯨꯝꯕꯗꯤ ꯐꯪꯕ ꯃꯥꯜꯂꯦ ꯈꯔ
ꯑꯣ
ꯑꯣ ꯑꯗꯨ ꯊꯠꯄ ꯍꯥꯏꯁꯦ ꯁꯠꯇꯤ ꯁꯠꯄꯗꯥꯏꯅꯦ ꯑꯗꯨ ꯁꯥꯠꯂꯦ ꯑꯗꯨꯅꯦ ꯆꯥꯏꯅꯥꯒꯨꯝꯕꯗ ꯈꯔ ꯁꯥꯠꯂꯦꯕ ꯑꯩꯈꯣꯏ ꯁ꯭ꯋꯥꯏꯗꯗꯤ ꯑꯗꯨꯗꯣ ꯍꯧꯕ ꯉꯝꯗꯕꯔꯥ ꯊꯥꯗꯕ꯭ꯔꯥ ꯈꯪꯗꯦ ꯁꯥꯠꯄ ꯎꯗꯦ
ꯑꯣ ꯑ ꯑ ꯀꯅꯤ ꯑꯦ ꯁꯥꯠꯁꯨꯣ ꯁꯠ ꯇꯣ ꯃꯥ ꯀꯃ ꯄꯜ ꯑ ꯊꯝꯕꯜꯁꯦ ꯁꯥꯠꯄ꯭ꯔꯥ ꯁꯥꯠꯇꯕ꯭ꯔꯕ
ꯁꯥꯠꯇꯤ ꯁꯥꯠꯄ ꯁꯥꯟꯠꯅꯕꯗꯤ ꯃꯥꯜꯂꯦ ꯈꯔꯗꯤ
ꯑ ꯏ ꯆ ꯆꯄ
ꯈꯪꯗꯦ ꯑꯇꯩꯗꯤ
ꯊꯅꯥ
ꯅꯪ ꯀꯗꯥꯥꯏꯗ ꯂꯩꯒꯦ
ꯑꯩ ꯉ ꯅꯨꯡꯉꯥꯏꯇꯕ꯭ꯔꯣ
ꯅꯨꯡꯉꯥꯏꯇꯕ ꯄꯂꯦ
ꯎꯝ ꯑꯗꯨ ꯀ꯭ꯂꯌꯥꯥꯁ ꯐꯗ
ꯀꯔꯤ ꯍꯥꯏꯕꯅꯣ
ꯀ ꯀ
ꯍꯥꯥ
ꯁꯦ
ꯑꯩ ꯈꯪꯗ꯭ꯔꯦ ꯅꯔꯣꯟ ꯏꯔꯣꯟ ꯊꯥꯏ ꯃꯥꯏ ꯑꯩ ꯃꯅꯤꯄꯨꯔ ꯂꯣꯟ ꯈꯪꯗ꯭ꯔꯦ
ꯇꯥꯔꯔꯕꯣ ꯇꯥꯔꯔꯕꯣ
ꯑꯣ ꯇꯥꯔꯦ ꯇꯥꯔꯦ
ꯁꯝꯅꯥꯒꯨꯝꯕ
ꯑꯥ
ꯁꯤꯖꯤꯟꯅꯗꯕ꯭ꯔꯕ
ꯁꯤꯖꯤꯟꯅꯕ ꯎꯗꯤꯌꯦ ꯑꯩꯈꯣꯏꯗꯤ
ꯑꯣ ꯑꯣ ꯃꯅꯤꯄꯨꯔꯒꯂꯒ
ꯎꯝ
ꯍ ꯍꯗ ꯑꯗꯨꯅꯦ ꯅꯪ ꯀꯩꯅꯣ ꯇꯧꯈꯤꯕꯁꯦ ꯅꯉꯣꯟꯗ ꯈ ꯀꯃꯥꯏꯅ ꯇꯅ
ꯑꯩ ꯁꯦꯂꯦꯛ ꯇꯧꯒꯤꯈꯤꯕꯁꯤꯔꯣ ꯑꯁ ꯌꯥꯝ ꯅꯨꯡꯁꯤꯕ ꯋꯥꯔꯤꯅꯤꯗ ꯑꯩꯁꯦ
ꯋꯥꯀ
ꯑꯩꯈꯣꯏ ꯁꯤꯅꯥ ꯂꯝꯄꯥꯛꯇ ꯕꯣꯣꯟ ꯁꯨꯝ ꯀꯥꯎꯔꯝꯕ
ꯑ
ꯑꯗꯒꯤꯗꯤ ꯈ ꯆꯥꯎꯈꯠꯂꯛ ꯇꯤꯗꯤꯝ ꯒ꯭ꯔꯥꯎꯟ ꯌꯧꯔꯛꯑꯦ ꯇꯤꯗꯤꯝ ꯒ꯭ꯔꯥꯎꯟꯗꯒꯤꯗꯤ ꯄꯣꯂꯣ ꯒ꯭ꯔꯥꯎꯟ ꯌꯧꯔꯛꯑꯦ ꯄꯣꯂꯣ ꯒ꯭ꯔꯥꯎꯟꯗꯒꯤꯗꯤ ꯃꯣꯏꯒꯤ ꯑꯁꯇ꯭ꯔꯦꯂꯤꯌꯥꯒꯤ ꯀꯣꯆ ꯈꯔ ꯂꯥꯛꯑꯦꯕ ꯌꯦꯡꯕ ꯑꯗ ꯑꯦ ꯃꯁꯤ ꯐꯤꯐꯥꯒꯤ ꯈꯟꯕ ꯌꯥꯔꯅꯤ ꯇ꯭ꯔꯦꯅꯤꯡ ꯈꯔ ꯇꯧꯔꯒꯅ ꯍꯥꯏꯔꯒ ꯑꯩꯉꯣꯟꯗ ꯀꯟꯇ꯭ꯔꯦꯛꯁꯦ ꯏꯟꯅꯅꯕꯅꯦꯕ ꯑꯗꯒꯤ ꯑꯩꯁꯨ ꯑꯥꯗ ꯇ꯭ꯔꯦꯅꯤꯡꯁꯦ ꯇꯧꯔꯦ ꯃꯐꯝꯁꯤꯗꯀꯣ ꯑꯍꯥꯟꯕꯗꯗꯤ ꯍꯩꯅꯕ ꯅꯠꯇꯦ ꯁꯥꯟꯅꯔꯦ ꯑꯗꯨꯗꯒꯤꯗꯤ ꯑꯗꯨꯝ ꯈꯜꯂꯦ ꯑꯗꯩꯗꯤꯗꯤ ꯀꯦꯞꯇꯦꯟ ꯑꯣꯏꯔꯦ ꯏꯁꯄꯦꯟꯒꯤ ꯑꯗꯣ ꯍꯣꯔꯦꯟꯗꯤ ꯀꯥꯎꯊꯠꯅꯔꯅꯤ ꯅꯪ ꯃꯃꯥꯡꯗ ꯑꯩꯒꯤ ꯄ꯭ꯂꯦ ꯌꯦꯡꯗꯕ꯭ꯔꯥ
ꯕꯨꯗꯤ ꯑꯗꯨꯁꯨꯅ ꯐꯖꯅ ꯈꯟꯗꯕ
ꯑꯣ ꯈꯔꯟꯅꯩꯗ꯭ꯔꯣ ꯑꯩꯒꯤ ꯈꯨꯠ
ꯀꯥꯏ ꯑ ꯆ ꯐꯦꯟꯁꯤꯡꯅ ꯑꯗꯨꯝ ꯍꯥꯏꯅꯕ
ꯑꯥ ꯍꯥꯏꯅꯔꯝꯅꯦ ꯑꯩꯈꯣꯏꯗꯤ ꯀꯩꯅꯣꯒ ꯇꯧꯗꯦ ꯈꯣꯡꯅꯒ ꯆꯟꯗ꯭ꯔꯦꯗ ꯑꯩꯗꯤ ꯂꯦꯡꯖꯨꯝꯅ ꯗ꯭ꯔꯛꯁ ꯑꯗꯨꯝ ꯏꯜ ꯑꯗꯨꯝ ꯆꯜꯂꯦ
ꯁꯤꯦꯁꯗ꯭ꯔꯦꯕ
ꯎꯝ ꯎ ꯃꯤ ꯍꯦꯠꯀ ꯇꯧꯕꯁꯦ ꯂꯥꯏꯕꯛꯅꯒ ꯊꯛ ꯌꯨꯡꯁꯤꯜꯂꯒ ꯍꯧꯖꯤꯛꯀꯥꯟ ꯒꯣꯜ ꯌꯥꯝ ꯆꯠꯅꯗ꯭ꯔꯣ ꯑꯩꯗꯤ ꯅꯥꯁꯤꯅ ꯍꯦꯛꯇ ꯈꯦꯠꯆꯟꯕꯤꯅꯤ
ꯎ ꯃꯟꯅ ꯑꯗꯨꯦ ꯅꯣ ꯍꯕꯌꯥ ꯃꯅꯦ ꯍꯅꯩꯕ ꯅꯂꯩꯕ ꯕꯂꯤꯒꯝꯂꯤꯕꯨ ꯄꯤꯅꯤ ꯁꯣꯛꯅꯤꯉ ꯀꯁꯦ
ꯃꯥꯅꯤ ꯃꯥꯅꯤ ꯑꯦꯌꯥꯔꯄꯣꯔꯠꯇ ꯑꯣꯑꯝꯃꯣ ꯑꯩ ꯂꯩ ꯄꯔꯦꯡꯒ ꯇꯧꯔꯒ ꯑꯩ ꯊꯣꯛꯂꯛꯛꯇꯧꯕ ꯅꯨꯃꯤꯠ ꯇꯣ ꯐꯦꯁꯕꯨꯛꯇ ꯐꯦꯁꯕꯨꯛꯇ ꯅꯠꯇꯦ ꯏꯪꯂꯤꯁꯀꯤ ꯇꯤꯚ ꯆꯦꯅꯦꯜꯗ ꯈꯔ ꯊꯥꯗꯣꯔꯛꯀꯅꯤꯕ
ꯑꯣ
ꯑꯗ ꯌꯦꯡꯉꯣ ꯑꯗꯨꯒ ꯃꯣꯏ ꯅꯨꯃꯤꯠ ꯇꯣ ꯑꯗꯨꯒ ꯑꯦꯌꯥꯔꯄꯣꯔꯠꯇ ꯑꯣꯛꯑꯝꯃꯣ
ꯍꯅꯤꯡꯕ ꯑꯗꯨꯗꯒꯤ ꯀꯌꯥꯗꯅꯣꯁꯨꯄ ꯈꯪꯉ ꯄꯨꯗꯤ ꯇꯊꯣꯛꯅꯤꯡ ꯉꯥꯏꯗꯅꯀꯣ ꯂꯩꯕ ꯍꯥꯏꯕꯁꯦ ꯋꯥꯔꯀꯞ ꯌꯥꯎꯕ ꯍꯥꯏꯕꯁꯦ ꯕ ꯅꯦ ꯑꯗꯨꯛꯀꯤ ꯃꯇꯤꯛ ꯋꯥꯔꯤ ꯁꯥꯟꯅꯔꯤꯁꯦꯀꯣ ꯁꯣꯝꯒ ꯋꯥꯔꯤ ꯁꯥꯟꯅꯔꯤꯁꯤꯁꯨ ꯑꯩꯁꯤꯁꯨ ꯌꯥ ꯌꯥꯝꯅ ꯄꯨꯟꯁꯤꯁꯤꯗꯀꯣ ꯎꯝ ꯀꯩ ꯍꯥꯏꯅꯤ ꯌꯥꯝꯅ ꯆꯥꯎꯊꯣꯛꯅꯤꯡꯉꯥꯏ
ꯎꯝ ꯑꯣ ꯊꯝꯃꯒꯦ ꯊꯝꯃꯒꯦ ꯑꯩ ꯊꯣꯛꯂꯝꯛꯃꯣ ꯋꯥꯔꯤ ꯁꯥꯟꯅꯁꯩ ꯑꯩ
ꯑꯒ ꯊꯒ
ꯋꯥꯏ ꯇꯥꯔ